ꯍꯜꯂꯣ
ꯇꯥꯕ꯭ꯔꯥ ꯍꯜꯂꯣ ꯍꯜꯂꯣ ꯑꯣ ꯃꯥꯡꯒꯔꯦ ꯍꯜꯂꯣ ꯍꯜꯂꯣ
ꯍꯜꯂꯣ
ꯇꯥꯔꯕꯣ
ꯇꯥꯔꯕꯣ ꯇꯥꯔꯦ ꯇꯥꯔꯦ ꯏꯁꯩ ꯃꯈꯣꯟ ꯇꯥꯕ꯭ꯔꯥ
ꯇꯥꯗꯦ
ꯑꯣ ꯌꯥꯔꯦ ꯌꯥꯔꯦ ꯑꯗꯣꯏꯗꯤ
ꯎꯝ
ꯖꯤꯝꯗ ꯏꯁꯩ ꯀꯟꯅ ꯊꯥꯔꯤꯕ ꯑꯗꯨꯒꯤ
ꯎꯝ ꯎꯝ
ꯅꯪ ꯉꯁꯥꯏ ꯍꯧꯗꯣꯡ ꯑꯆꯧꯕꯤ ꯑꯅꯤ ꯃꯈꯥꯗ ꯂꯩꯔꯝꯃꯦ
ꯀꯔꯝꯕꯅꯣ ꯁꯤꯝ ꯎꯝ
ꯈꯪꯗꯦ ꯀꯔꯝ ꯀꯔꯝꯕꯅꯣ ꯑꯕꯦꯝꯃꯅ ꯑꯃ ꯄꯥꯝꯃꯨꯔꯦ ꯌꯥꯝ ꯆꯥꯎꯋꯦꯅ ꯈꯣꯠꯀꯦ ꯇꯧꯗꯅꯅꯦ ꯏꯕꯦꯝꯃ
ꯁꯤꯝꯕꯥ ꯑꯣꯏꯔꯝꯅꯤꯌꯦ
ꯎꯝ
ꯁꯤꯝꯕꯥꯗꯣ ꯁꯥꯊꯤꯕꯅꯦ
ꯎꯝ ꯈꯪꯗꯦ ꯃꯥꯅ ꯑꯃ ꯄꯥꯝꯈꯠꯂꯨꯏꯕ ꯑꯩꯗꯤ ꯃꯁꯛꯁꯨ ꯈꯪꯗꯦꯕ ꯑꯅꯤ ꯅꯦꯕ ꯂꯩꯔꯝꯃꯤꯗꯣ ꯑꯗ ꯃꯥꯅ ꯌꯥꯝ ꯆꯥꯎꯋꯦꯅ ꯄꯥꯝꯈꯠꯂꯨꯕ ꯑꯗꯨꯗꯣ ꯈꯣꯠꯀꯦ ꯇꯧꯗꯅ
ꯁꯤꯝꯕꯥꯅꯤ ꯄꯥꯏꯍꯜꯂꯨꯅꯨ ꯍꯥꯌꯦꯡꯈꯩ
ꯄꯥꯏꯗ꯭ꯔꯦ ꯑꯗꯨꯝ ꯃꯥ ꯊꯥꯗꯣꯛꯈ꯭ꯔꯦ ꯈꯤꯔ ꯃꯥꯜꯂꯦ ꯈꯣꯠꯀꯦ ꯇꯧꯔꯛꯄꯗꯨꯗ
ꯎꯝ ꯑꯩꯅꯅꯦ ꯃꯥꯁꯦ ꯄꯤꯛꯏꯉꯩꯗ ꯃꯀꯣꯛ ꯉꯥꯛꯇ ꯆꯥꯎꯋꯦꯕ ꯑꯗꯅꯦ ꯎꯝ ꯌꯥꯝ ꯆꯥꯎꯋꯦꯅ ꯑꯩꯅ ꯀꯩꯅꯣꯒꯤ ꯂꯥꯏꯟ ꯂꯥꯏꯟ ꯀꯤꯡꯒꯤ ꯁꯤꯅꯤ ꯃꯥꯗꯣ
ꯎꯝ
ꯑꯗꯒꯤ ꯑꯩꯅ ꯃꯥꯖꯦ ꯏꯁꯀꯥꯔ ꯀꯧꯖꯤꯔꯅ ꯇꯧꯔꯝꯃꯦꯕꯀꯣ
ꯑꯥ
ꯑꯃꯥ ꯑꯃꯗꯣ ꯑꯗꯨꯒꯤ ꯕꯦꯠ ꯑꯣꯏꯕꯗꯣ ꯑꯗꯨꯒ ꯑꯩꯅ ꯍꯤ ꯁꯤꯗꯤ ꯁꯤꯝꯕꯥ ꯀꯧꯕꯧꯅ ꯐꯩꯩꯗ ꯂꯥꯏꯑꯣꯟ ꯀꯤꯡ ꯑꯣꯏꯅꯕ ꯍꯥꯏꯅ
ꯎꯝ ꯇꯧꯔꯦꯅꯦ ꯑꯗꯨꯝ ꯁꯥꯊꯤꯔꯦꯅꯦ ꯑꯗꯨꯝ
ꯑꯗꯨꯅꯦ ꯃꯃꯤꯡ ꯃꯃꯤꯡꯅ ꯄꯨꯏꯌꯦꯗꯣ
ꯑꯃꯗꯨꯅ ꯀꯔꯤ ꯀꯧꯒꯦ ꯁꯤꯝꯕꯥ ꯅꯠꯇꯕꯗꯨꯅ ꯑꯃꯣꯝ
ꯑꯃꯗꯨꯅ ꯉꯧꯕꯤꯅꯦꯕ ꯃꯊꯟꯗ ꯂꯥꯛꯏꯅꯦ ꯑꯗꯨ ꯍꯧꯗꯣꯡꯗꯣ
ꯎꯝ
ꯌꯥꯝ ꯅꯨꯡꯁꯤꯖꯥꯠꯅꯤ ꯂꯥꯛꯄ ꯀꯥꯟꯗ ꯃꯥꯖꯦ ꯃꯁꯥꯖꯦ ꯐꯦꯔꯦ ꯐꯦꯔꯦ ꯍꯥꯏꯔꯒ ꯀꯩꯅꯣ ꯇꯧꯗꯕꯗꯣ ꯂꯦꯞꯄꯕꯧ ꯉꯝꯗꯕꯗꯣ ꯈꯪꯕ꯭ꯔꯥ ꯑꯗꯨꯃꯥꯏꯅ ꯇꯧꯋꯦ ꯑꯗꯨꯒ ꯑꯥ ꯂꯥꯏꯌꯦꯡꯉꯦ ꯂꯥꯏꯌꯦꯡꯕꯗꯨꯅ ꯂꯥꯏꯌꯦꯡꯕꯗꯨꯅ ꯑꯗꯨꯒ ꯀꯣꯟꯅ ꯁꯨꯃꯥꯏꯅ ꯆꯥꯎꯔꯛꯀꯅꯦꯒ ꯊꯥꯖꯄꯣꯠꯇꯦ ꯀꯩꯅꯣ ꯑꯗꯨꯒ ꯃꯤꯅ ꯍꯥꯏꯅꯦ ꯑ ꯃꯤꯅ ꯍꯥꯏꯅꯦꯀꯣ ꯃꯥ ꯎꯝ ꯃꯄꯨꯖꯨ ꯊꯤꯕ ꯂꯥꯛꯇꯦ ꯑꯗꯨꯒ ꯁꯨꯃꯥꯏꯅ ꯆꯥꯎꯔꯝꯅꯤ ꯍꯥꯏꯗꯤ ꯑꯥ ꯃꯥ ꯂꯥꯛꯄꯗ ꯎꯍꯧꯕ ꯀꯥꯡꯕꯨꯗꯣ ꯑꯗꯨꯅ ꯁꯨꯃꯥꯏꯅ ꯆꯥꯎꯅꯤ ꯊꯥꯖꯗꯦꯌꯦꯅ ꯍꯥꯏꯅꯦ
ꯍꯧꯗꯣꯡ ꯃꯄꯤ ꯑꯃ ꯂꯩꯔꯦꯅ ꯆꯪꯉꯛꯄꯖꯥꯠꯅꯤ ꯃꯥ ꯀꯟꯕꯤꯔꯅꯦꯅ
ꯃꯥꯥꯅꯤ
ꯍꯤ ꯑꯩꯒꯤ ꯍꯧꯗꯣꯡ ꯃꯃꯥ ꯑꯃ ꯂꯩꯔꯦꯅ ꯑꯩ ꯀꯟꯕꯤꯔꯅꯤꯅ ꯆꯪꯉꯛ
ꯑꯗꯨꯒꯅꯦ ꯑꯃꯖꯨ ꯑꯗꯨ ꯑꯗꯨ ꯂꯣꯏꯔꯕ ꯃꯇꯨꯡꯗ ꯑꯃꯃꯨꯛ ꯂꯥꯛꯑꯝꯃꯦꯕ ꯑꯉꯧꯕꯒ ꯑꯃꯨꯕꯒ ꯂꯥꯡꯕ ꯑꯗꯨꯖꯨ ꯐꯤꯕꯝꯖꯦ ꯆꯞ ꯃꯥꯟꯅꯅ ꯁꯣꯟꯕ ꯑꯗꯨꯒ ꯀꯩꯗꯧꯒꯦꯗ ꯑꯥ ꯑꯩ ꯎꯗ꯭ꯔꯤꯉꯩꯗ ꯑꯩꯅ ꯅꯣꯡ ꯅꯤꯅꯤ ꯂꯥꯏꯌꯦꯡꯕꯩ ꯊꯝꯕꯤꯔꯝꯃꯦꯕ ꯃꯥꯥꯖꯦ
ꯎꯨꯝ
ꯑꯗꯨꯒ ꯑꯩꯈꯣꯏ ꯗꯥꯕꯣꯏꯅ ꯑꯩ ꯎꯗ꯭ꯔꯤꯉꯩꯗꯅꯦ ꯈꯪꯕ꯭ꯔꯥ ꯊꯥꯗꯣꯛ ꯂꯩꯔꯝꯃꯤꯕ ꯁꯤꯕ ꯇꯥꯔꯦꯅ ꯑꯩꯗꯣ
ꯑꯣ ꯃꯤꯅ ꯊꯥꯗꯣꯛꯄꯤꯒ꯭ꯔꯕꯥ
ꯍꯣꯏ ꯑꯩꯅꯅꯦ ꯇꯧꯕ ꯁꯦꯕꯥꯗꯨꯗꯅꯦ ꯍꯧꯗꯣꯡ ꯑꯃꯗꯣ ꯃꯍꯤꯛꯅ ꯃꯌꯥꯝ ꯌꯥꯎꯕ ꯑꯥꯍꯣꯏꯅꯦ ꯑꯥ ꯍꯣꯏ ꯍꯣꯏ ꯍꯣꯏ ꯑꯗꯨꯒꯅꯦ ꯗꯥꯕꯣꯏꯅ ꯇꯨꯃꯤꯟꯅ ꯊꯥꯗꯣꯛ ꯂꯩꯔꯝꯃꯤꯕ ꯑꯗꯨꯗꯣ ꯃꯅꯤꯡ ꯈꯨꯟꯂꯣꯝꯗ
ꯎꯝ ꯑꯩꯒ ꯑꯣꯏꯔꯗꯤ ꯃꯊꯥ ꯃꯊꯥ ꯄꯣꯝ ꯁꯤꯔꯅꯤ ꯏꯕꯦꯝꯃꯥ ꯍꯧꯗꯣꯡ ꯑꯃꯈꯛꯇꯪ ꯂꯩꯕꯖꯤꯕꯧ ꯈꯥꯡ ꯂꯥꯛ ꯉꯝꯗ꯭ꯔꯦ ꯑꯩ ꯆꯥꯟꯅꯗꯕꯩ ꯑꯩꯒ
ꯑꯁ ꯅꯨꯡꯁꯤꯒ꯭ꯔꯖꯥꯠꯅꯦ ꯑꯩ ꯋꯥꯔꯤꯒꯩꯖꯦ ꯍꯧꯗꯣꯡꯒꯩꯁꯦ ꯑꯗꯩꯒꯤ ꯍꯁꯀꯤꯗꯨꯅ ꯃꯄꯤꯅꯦꯕꯥ
ꯅꯦꯕ ꯁꯤꯝꯃꯥꯒꯤ ꯑꯃ ꯃꯇꯤꯡ ꯌꯥꯝꯅ ꯀꯟꯕꯗꯣ ꯑꯥ ꯑꯣ ꯅꯪꯅ ꯐꯣꯟꯗ ꯍꯦꯛ ꯍꯦꯛ ꯊꯥꯒꯠꯂꯛꯄꯗꯣ ꯑꯗꯨꯝ ꯈꯨꯝꯕꯗꯣ ꯅꯪꯅ ꯉꯥꯡꯉꯤꯒꯩ
ꯑꯣ ꯍꯣꯏ ꯑꯗꯨꯗꯣ ꯃꯥ ꯍꯁꯀꯤ ꯀꯧꯔꯨꯕꯩꯅꯦ ꯍꯥꯏꯕ ꯑꯗꯨꯅ ꯃꯃꯤꯡꯗꯣ
ꯑꯥ
ꯃꯆꯤꯟ ꯌꯥꯝ
ꯀꯟꯗ꯭ꯔꯅꯦ ꯍꯁꯀꯤꯗꯤ ꯀꯜꯂꯦꯕ ꯑꯝꯇꯣꯏꯕ ꯉꯤꯌꯥꯡ ꯉꯤꯌꯥꯡ ꯑꯗꯨꯝ ꯇꯧ ꯂꯩ ꯍꯥꯏꯕ
ꯑꯗꯨꯅꯦ
ꯗꯨꯅꯦ
ꯎ ꯃꯃꯤꯡ ꯃꯃꯤꯡꯅ ꯂꯣꯏꯟ ꯄꯨꯕꯅꯦꯕ
ꯀꯔꯤ ꯅꯪ ꯀꯔꯝꯕ ꯍꯧꯗꯣꯡꯅꯣ ꯅꯪꯒꯤꯗ ꯊꯤꯔꯤꯁꯦ ꯏꯕꯦꯝꯃ
ꯑꯍꯥ ꯉꯧꯕꯤꯗꯣ ꯈꯇꯅꯤ
ꯇꯜꯂꯦ ꯂꯥꯏꯃ ꯍꯪꯗꯣꯡ ꯍꯧꯗꯣꯡ ꯃꯃꯥ ꯑꯣꯏꯅ ꯇꯧꯔꯗꯅ
ꯃꯥꯒ ꯄꯨꯃꯤꯅꯔꯛ ꯄꯥ ꯍꯧꯖꯤꯛꯀꯤ ꯉꯧꯕꯤ ꯂꯩꯩꯔꯤꯗꯨꯒ ꯆꯞ ꯃꯥꯟꯅꯕ ꯑꯃ ꯂꯩꯔꯝꯃꯦꯕ
ꯑꯥ
ꯑꯁꯀꯤꯒ ꯃꯕꯥꯅꯤꯁꯦ ꯅꯦ ꯃꯦꯝꯆꯥ ꯍꯣꯢꯗꯩ ꯂꯧꯕꯅꯦꯕꯀꯣ ꯑꯗꯨꯒꯅꯦ ꯑꯥ ꯆꯍꯤ ꯑꯅꯤ ꯑꯣꯜꯂꯛꯄꯀꯥꯟ ꯗ ꯍꯧꯖꯤꯛꯀꯤ ꯑꯉꯧꯕꯗꯨꯗꯤ ꯑꯗꯨꯅ ꯍꯁ ꯀꯤ ꯀꯧꯕ ꯑꯁꯦꯡꯕꯩꯗꯤ ꯗ ꯁꯤ ꯂꯩꯔꯤꯁꯤꯅ ꯋꯤꯁꯀꯤ ꯀꯧꯕꯅꯦꯕ ꯑꯗꯨꯒꯅꯦ ꯍꯁꯀꯤꯗꯣ ꯍꯜꯂꯛꯇ꯭ꯔꯦ ꯑꯗꯨꯒ ꯃꯥꯡꯒꯤꯕꯅꯦꯕ ꯃꯥꯖꯦ ꯕꯦꯝꯃꯥ ꯃꯥꯅꯅꯦ ꯈꯔ ꯆꯥꯎꯋꯦꯕ ꯄꯨꯃꯤꯟꯅꯔꯛ ꯄꯖꯤꯗ ꯍꯁꯀꯤꯁꯤꯅꯅꯦ ꯆꯨꯞꯃꯟꯗꯅ ꯃꯕꯨꯛꯇ ꯁꯪꯒꯣꯝ ꯑꯗꯨꯝ ꯆꯨꯞꯈꯤꯕꯩꯗꯣ
ꯎꯨꯝ ꯎꯨꯝ
ꯑꯗꯨꯅ ꯄꯨꯃꯤꯟꯅꯔꯛꯄꯗ ꯃꯉꯣꯟꯗ ꯑꯗꯨꯝ ꯆꯨꯞꯄꯕ ꯍꯥ ꯍꯥ ꯍꯥ ꯍ ꯍ ꯑꯃꯣꯝꯗꯨꯅ
ꯍꯦꯛꯇꯅꯦ ꯍꯦꯛ
ꯍꯦꯛꯇꯅꯦ ꯈꯪꯕ꯭ꯔꯥ ꯌꯦꯜꯂꯣ ꯀꯥꯔꯕꯅꯦ ꯆꯨꯞꯃꯟꯗꯅ ꯆꯣꯠ ꯆꯣꯠ ꯂꯥꯎꯔ ꯂꯩꯔꯤꯕ ꯍꯥꯏꯁꯦ ꯁꯤꯕ ꯇꯥꯔꯦ ꯍꯧꯗꯣꯡꯒ
ꯑ ꯅꯨꯡꯁꯤꯒ꯭ꯔꯖꯥꯠꯅꯤ ꯂꯥꯎꯑꯦ ꯍꯁꯀꯤꯗꯣ ꯈꯨꯠ ꯂꯥꯎ ꯑꯝꯅꯤ
ꯑꯗꯨꯅꯦ ꯃꯊꯤꯕꯣꯡ ꯌꯥꯝ ꯂꯥꯎꯔꯝꯅꯤꯕ
ꯕꯣꯔꯥ ꯕꯣꯔꯥ ꯆꯥꯔꯒꯒ ꯇꯤꯡꯊꯣꯛꯑꯒ ꯂꯩꯗꯥꯢꯅꯦ ꯍꯪꯗꯣꯡꯒꯤ ꯑꯃ ꯃꯈꯣꯡ ꯃꯈꯣꯠꯀ ꯁꯥꯡꯅ ꯇꯤꯡꯊꯣꯛꯑ ꯇꯨꯝꯕꯗꯣ ꯕꯣꯔꯥ ꯕꯣꯔꯥ ꯆꯥꯁꯜꯂꯒ ꯑꯗꯨꯃꯥꯏꯅ ꯇꯧꯔꯅꯤ ꯑꯗꯨ
ꯅꯣꯛꯅꯤꯡꯉ
ꯃꯥꯡꯒ꯭ꯔꯦꯅ ꯑꯩꯒꯤ ꯎꯝ ꯎꯝ ꯌꯣꯛꯄꯨ ꯌꯣꯛꯏꯖꯥꯠꯂ
ꯌꯣꯛꯑꯝꯃꯣꯏ ꯈꯥꯡꯗ
ꯑꯣ ꯈꯥꯡꯗ ꯃꯣꯏꯒꯤ ꯑꯃ ꯍꯧ ꯍꯧꯗꯣꯡ ꯃ ꯄꯤ ꯑꯝꯒ ꯌꯦꯟꯕꯤ ꯑꯝꯒ ꯑꯣꯟꯅꯩ ꯌꯦꯗꯣ
ꯍꯥꯎꯋꯦꯌꯦ ꯌꯥꯝꯅ ꯃꯣꯏꯗꯤ ꯈꯪꯕ꯭ꯔꯥ ꯍꯧꯗꯣꯡꯖꯦ ꯈꯣꯢꯗꯤ ꯅꯨꯡꯉꯥꯏꯇꯦꯗꯅ ꯀꯞꯄꯤꯗꯅ
ꯆꯥꯏ ꯍꯥꯏꯕꯅꯦ ꯃꯣꯏꯗꯤ ꯐꯖꯅ ꯈꯪꯗꯦ ꯌꯥꯝ ꯍꯥꯎꯋꯦ ꯀꯣ ꯑꯗꯣ ꯁꯥꯟꯅꯒ ꯍꯥꯏꯅꯕꯅꯦꯉꯣ ꯍꯧꯗꯣꯡ ꯆꯥꯕ ꯌꯥꯗꯦ ꯍꯥꯏꯔꯝꯃꯤꯖꯦ ꯍꯧꯗꯣꯡꯖꯦ ꯌꯥꯝ ꯍꯥꯎꯕꯒꯤ ꯀꯩ ꯍꯥꯏꯔꯦ ꯆꯥꯃꯟꯗꯅ ꯂꯩꯔꯔꯣꯏ ꯍꯥꯏꯕꯒꯤ ꯍꯥꯏꯔꯝꯃꯤꯅꯤ ꯀꯥꯏꯅꯒ ꯍꯥꯏꯅꯕꯅꯦ
ꯑꯣ ꯎꯝ
ꯑꯃꯥꯏ ꯍꯥꯏꯌꯦꯕ
ꯎꯝ
ꯁꯨꯝ ꯆꯥꯊꯣꯛꯈ꯭ꯔꯒꯗꯤ ꯂꯩꯔꯛꯇ꯭ꯔꯦꯗꯅ
ꯃꯥꯅꯤ
ꯃꯥꯅꯤ ꯑꯗꯨꯗꯨꯒꯤ ꯍꯧꯗꯣꯡꯗꯣ ꯁꯨꯝ ꯆꯥꯊꯣꯛꯈꯤ ꯇꯥꯔꯗꯤ ꯂꯩꯔꯔꯣꯏꯌꯦꯅ ꯍꯧꯗꯣꯡ ꯆꯥꯕ ꯐꯠꯇꯦ ꯂꯥꯏꯒꯤꯅꯤ ꯍꯥꯏꯔꯝꯃꯦ
ꯑꯗꯣ ꯃꯤꯅꯗꯤ ꯍꯥꯏꯗ꯭ꯔꯥ ꯍꯧꯗꯣꯡꯒ ꯇꯨꯝꯃꯤꯟꯅꯕꯖꯦ ꯐꯠꯇꯦ ꯈꯣꯠꯇꯦꯅ
ꯇꯦꯅ ꯎꯝ
ꯑꯗꯣ ꯑꯦꯕꯤꯗ ꯑꯃ ꯊꯦꯡꯅꯩꯅꯤꯀꯣ ꯑꯩꯅ ꯍꯧꯗꯣꯡꯒ ꯇꯨꯃꯤꯟꯅꯕꯖꯦ ꯑꯥ ꯃꯁꯥ ꯍꯧꯗꯣꯡꯖꯦ ꯈꯣꯏꯅ ꯃꯣꯠꯂꯤ ꯈꯣꯠꯂꯤ ꯍꯥꯏꯗ ꯃꯁꯥ ꯌꯥꯝ ꯅꯥꯟꯕ
ꯖꯤꯕꯅꯦ ꯍꯥꯢꯗꯣ ꯎꯝ ꯑꯗꯣ ꯌꯥꯔꯦ ꯑꯩꯒꯗꯤ ꯆꯥꯟꯅꯗ꯭ꯔꯦ ꯁꯥꯒꯠꯖꯩ ꯌꯥꯝꯅ ꯑꯩꯒꯗꯤ ꯅꯨꯡꯁꯤꯕꯅꯤꯍꯦ ꯑꯩꯒꯗꯤ ꯆꯥꯟꯅꯗꯦꯕ ꯃꯌꯥꯝ ꯍꯥꯒꯠꯂꯦꯕ ꯑꯁ ꯑꯃꯁꯤꯅꯒ ꯀꯦꯁꯜꯂꯛꯄꯁꯦ ꯑꯈꯣꯏꯒꯤꯖꯦ ꯌꯥꯝ ꯀꯦꯕꯅꯦꯕ
ꯎꯝ
ꯎꯝ ꯑꯩꯅ ꯍꯥꯒꯠꯆꯕꯁꯤ ꯁꯤꯗꯤ ꯃꯥꯅꯒ ꯀꯦꯁꯜꯂꯛꯄꯖꯦ ꯑꯗꯨꯝ ꯃꯤ ꯈꯨꯗꯤꯡ ꯉꯥꯔ ꯉꯥꯔ ꯆꯠꯄꯤꯗꯨꯅꯦꯕ ꯃꯥꯅ ꯇꯧꯔꯤꯖꯤꯅ
ꯑꯗꯨꯝ ꯃꯤ ꯑꯃꯇꯪꯒ ꯐꯝ ꯂꯩ ꯌꯥꯗꯕꯤ ꯑꯗꯨꯝ ꯆꯪꯁꯜꯂꯒ ꯇꯛꯄꯤꯗꯣ ꯑꯦ ꯅ ꯈꯣꯟꯒ ꯑꯝꯇ ꯊꯣꯛꯇꯖꯥꯠꯅꯤ ꯑꯁꯤꯗꯤ ꯃꯥꯅ ꯊꯣꯛꯇꯣꯏꯖꯦ ꯃꯤ ꯍꯧꯗꯣꯡ ꯂꯥꯛ ꯀꯥꯟꯗ ꯈꯛꯇꯅꯦ ꯃꯈꯣꯟ ꯊꯣꯛꯇꯣꯏꯖꯦ ꯑꯗꯨ ꯀꯧꯔꯨꯕꯒꯖꯦ ꯃꯆꯤꯟꯗꯨ ꯈꯤꯇꯪ ꯂꯦꯡꯉꯒ ꯃꯈꯣꯟ ꯁꯨꯊꯣꯛ ꯊꯣꯛꯑꯣꯢꯕ ꯈꯨꯝꯃꯤꯅꯦꯌꯦ ꯑꯗꯩꯒꯤꯅꯦ ꯍꯟꯗꯛꯅ ꯃꯆꯥ ꯄꯣꯛ ꯄꯥ ꯑꯅꯤꯔꯛ ꯁꯨꯔꯦꯕꯣ ꯑꯅꯤꯔꯛꯇꯨꯕꯨ ꯌꯦꯡꯉꯨꯅꯦ ꯑꯩ ꯇꯨꯡ ꯀꯣꯏ ꯏꯟ ꯏꯟꯅꯕ ꯃꯥꯅ ꯃꯆꯥ ꯄꯣꯛꯀꯗꯣꯏꯗꯣ ꯑꯩ ꯑꯩ ꯇꯨꯡꯗꯣ ꯀꯣꯏꯌꯤꯟ ꯏꯅꯔꯦ ꯈꯪꯕ꯭ꯔꯥ ꯑꯗꯣ ꯑꯩꯖꯨ ꯎꯄꯥꯏ ꯂꯩꯇ ꯕꯣꯛꯁ ꯀ ꯐꯖꯟ ꯁꯦꯝꯃ ꯑꯃꯨꯛ ꯊꯝꯃꯦ ꯑꯗꯨꯁꯨ ꯑꯃꯨꯛ ꯂꯩꯌꯨ ꯌꯥꯗꯕ ꯑꯗꯨꯝ ꯑꯩ ꯇꯨꯡ ꯑꯗꯨꯝ ꯏꯟꯅꯕ
ꯑꯦ ꯑꯗꯨ ꯑꯇꯩ ꯅꯠꯇꯦ ꯅꯥꯜꯂꯒ ꯊꯝꯕꯤꯌꯣ ꯍꯥꯏꯕ ꯃꯣꯏꯗꯤ
ꯑꯗꯨ ꯑꯗꯨꯝ ꯈꯣꯡ ꯂꯩ ꯑꯃꯨꯛ ꯁꯪꯉꯦꯗꯅ ꯑꯗꯨꯁꯨ ꯑꯃꯨꯛꯅꯦ ꯈꯪꯕ꯭ꯔꯥ ꯇꯨꯃꯤꯟꯅ ꯑꯃꯨꯛ ꯂꯩꯔꯝꯃꯅꯤ ꯈꯪꯕ꯭ꯔꯥ ꯑꯗꯩ ꯑꯩ ꯑꯃꯨꯛ ꯊꯣꯛ ꯈꯤꯕꯒꯅꯦ ꯑꯃꯨꯛ ꯏꯟꯅꯔꯛꯑꯅꯤ ꯑꯩꯅꯅꯦ ꯑꯁ ꯃꯁꯤ ꯍꯧꯗꯣꯡꯁꯦ ꯃꯆꯥ ꯄꯣꯛꯄꯁꯨ ꯍꯩꯇꯦꯕ
ꯎꯝ
ꯑꯁꯦꯡꯀꯩ ꯑꯁꯤ ꯍꯧꯗꯣꯡꯁꯦ ꯃꯆꯥ ꯄꯣꯛꯄꯁꯨ ꯍꯩꯇꯦ ꯑꯩ
ꯑꯍꯥꯟꯕꯗ ꯃꯥꯖꯦ ꯃꯆꯥ ꯄꯣꯛꯇꯦꯕ ꯑꯦ ꯃꯆꯥ ꯄꯣꯛ ꯄ ꯀꯥꯟꯗꯅꯦ ꯑꯩꯁꯨ ꯍꯩꯇꯦꯕꯀꯣ ꯐ꯭ꯔꯁ ꯇꯥꯏꯝ ꯑꯣꯏꯕꯒꯤ ꯑꯗꯩꯗ ꯕ꯭ꯂꯥꯡꯀꯦꯠꯇ ꯇꯨꯝ ꯃꯕ ꯄꯣꯛꯇꯣꯏꯅꯦ ꯍꯥꯏꯁꯦ ꯃꯥꯁꯦ ꯑꯍꯥꯟꯕ ꯃꯥꯡꯒꯤ ꯃꯆꯥ ꯄꯣꯛꯄꯖꯦ ꯑꯗꯨꯒꯅꯦ ꯃꯥꯖꯦ ꯈꯣꯡꯉꯦ ꯈꯣꯡꯉꯦ ꯑꯗꯣ ꯑꯩꯗꯤ ꯈꯪꯗꯝꯅꯤꯅ ꯀꯤꯖꯗꯅ ꯀꯩꯅꯣ ꯇꯧꯗ꯭ꯔꯦ ꯑꯗꯨꯒꯗꯤꯅꯦ ꯈꯪꯕ꯭ꯔꯥ ꯃꯥꯗꯤ ꯅꯥꯜꯂꯣ ꯍꯥꯏꯔꯤꯖꯥꯠꯅꯤꯗꯅ
ꯎꯝ
ꯅꯥꯜꯂꯦ ꯅꯥꯜꯂꯦ ꯅꯥꯜꯂꯦ ꯅꯥꯜꯂ ꯀꯥꯟꯗꯅꯦ ꯈꯪꯕ꯭ꯔꯥ ꯆꯥꯗꯣ ꯄꯣꯛꯑꯦ ꯐꯩꯖꯨꯞ ꯃꯔꯛꯇ ꯑꯗꯨꯝ ꯄꯣꯛꯑꯦ ꯑꯗꯨꯒꯗꯤ ꯑꯩ ꯍꯧꯗꯣꯡꯗꯣ ꯀꯅꯥ ꯂꯧꯒꯤ ꯈꯪꯕ꯭ꯔꯥ
ꯍꯣ ꯌꯥꯔꯦ ꯌꯥꯔꯦ
ꯅꯣꯛꯅꯤꯡꯉꯤꯗ ꯃꯥꯏꯕꯝꯗ ꯄꯤꯒꯤꯕꯅꯦ
ꯎꯝ ꯃꯥꯏꯕꯝꯗ ꯄꯤꯒꯤꯕꯅꯦꯌꯦ ꯅꯪꯗꯅꯤ ꯕꯦꯔꯤ ꯒꯨꯗ ꯑꯈꯣꯏꯗꯤ ꯃꯆꯥ ꯄꯣꯛꯑꯒꯅꯦ ꯃꯆꯥꯗꯣ ꯈꯣꯏꯒꯤ ꯀꯣꯟꯕ ꯍꯩꯇꯕꯩ ꯅꯟꯖꯟꯗꯅ ꯁꯤꯔꯤꯅꯦ
ꯑꯗꯣ ꯍꯧꯗꯣꯡꯖꯦ ꯃꯆꯥꯖꯦ ꯍꯤꯡꯅꯤ ꯍꯤꯡꯉꯣꯏ ꯈꯪꯕꯖꯥꯠꯅꯤ
ꯑꯣ ꯈꯪ ꯈꯪꯗꯦ ꯑꯍꯥꯟꯕ ꯄꯣꯛ ꯑꯍꯥꯟꯕ ꯄꯣꯛꯄꯗꯣ ꯑꯗꯨꯖꯨ ꯀꯣꯏꯆꯦꯟ ꯆꯦꯜꯂꯦ ꯑꯗꯨꯗꯨꯒ ꯃꯤꯅ ꯕꯣꯛꯁ ꯊꯝꯃꯤꯗꯨꯗ ꯀꯣꯛꯎ ꯌꯥꯗ꯭ꯔꯦ ꯃꯥꯅ ꯊꯣꯛꯄ ꯆꯦꯟꯒ꯭ꯔꯒꯅꯤ ꯕꯣꯔꯥ ꯃꯅꯨꯡꯗ ꯄꯣꯛꯑꯦ ꯑꯗꯨꯗꯣ ꯃꯆꯥꯗꯣ ꯑꯝꯇ ꯂꯩꯔꯝꯗ꯭ꯔꯦ ꯃꯥ ꯂꯣꯏꯅ ꯁꯤꯕꯒꯤ ꯆꯥꯠ ꯊꯣꯛꯏꯅꯤ ꯈꯪꯗꯦ ꯀꯩꯗꯩꯅꯤ ꯈꯪꯗꯦ ꯃꯆꯥ ꯑꯝꯇ ꯎꯗꯦ ꯑꯗꯣ ꯂꯣꯠꯈ꯭ꯔꯦꯕ ꯑꯗꯨꯝ ꯃꯥꯗꯣ ꯍꯥꯏꯗꯤ ꯕꯣꯛꯁ ꯁꯦꯠ ꯊꯝꯃꯤꯗꯣ ꯑꯗꯨꯗ ꯄꯣꯛꯇꯕꯤꯗ ꯑꯗꯨꯝ ꯆꯦꯜꯂꯒꯅꯦ ꯂꯣꯠꯂꯒ ꯄꯣꯛꯈ꯭ꯔꯦꯕ ꯃꯥꯗꯣ ꯑꯗꯨꯗꯨꯒ ꯑꯅꯤꯔꯛꯁꯨ ꯁꯨꯕꯩꯗꯨꯕꯨꯗꯤ ꯑꯩꯅ ꯕꯣꯛꯁ ꯐꯖꯅ ꯁꯦꯝꯕꯗꯨꯗ ꯄꯣꯛꯑꯦ ꯑꯗꯨꯗꯨꯒ ꯑꯗꯨꯖꯨ ꯍꯤꯡꯖꯕꯅꯦꯕꯀꯣ ꯃꯥꯅꯅꯦ ꯆꯣꯡꯊꯣꯛ ꯑꯣ ꯆꯣꯡꯁꯤꯟꯒ ꯇꯧꯕꯗ ꯁꯤꯔꯤꯕ ꯃꯆꯥꯗꯣ
ꯎꯝ
ꯃꯆꯥ ꯍꯩꯇ ꯍꯩꯇꯦꯍꯥꯏꯕ ꯃꯆꯥ ꯀꯣꯟꯕ ꯍꯩꯇꯕ ꯍꯥꯏꯗꯣꯏꯔ
ꯎꯝ ꯑꯣꯏꯗꯨꯏꯅꯦ
ꯑꯣꯏꯗꯣꯏꯅꯦ ꯑꯗꯨ ꯇꯧꯋꯦꯕ ꯃꯥꯗꯣ
ꯎꯝ
ꯑꯗꯣ ꯑꯩꯅ ꯐꯔꯦꯗ ꯄꯣꯛꯇ꯭ꯔꯕ ꯄꯣꯛꯇꯕꯅꯖꯨ ꯍꯥꯏꯗꯤ ꯍꯧꯗꯣꯡꯒꯤ ꯍꯧꯗꯣꯡ ꯉꯥꯛꯇ ꯉꯥꯏꯔꯦ ꯍꯥꯏꯕ
ꯃꯥꯟꯅꯦ
ꯃꯅꯤꯡꯖꯨ ꯃꯃꯥꯡꯖꯨ ꯀꯣꯛꯀ ꯉꯥꯎꯋꯦ ꯍꯧꯗꯣꯡꯅ ꯑꯝꯇꯣꯏꯕ ꯑꯄꯣꯛꯇ ꯎꯝ ꯍꯟꯗꯛꯁꯨꯅꯦ ꯑꯉꯧ ꯑꯉꯧꯕ ꯒ ꯑꯃꯨꯕꯒ ꯂꯥꯡꯕ ꯑꯃ ꯄꯣꯛꯑꯦ ꯍꯧꯗꯣꯡ ꯑꯃꯨꯕꯤꯗꯨꯅ ꯑꯗꯨꯒ ꯂꯥꯕ ꯗꯣ ꯑꯔꯥꯡꯕ ꯑꯣꯏꯕ ꯑꯉꯧꯕꯒ ꯑꯃꯨꯕꯒ
ꯎꯝ
ꯑꯗꯣ ꯍꯧꯗꯣꯡ ꯑꯃꯨꯕꯤ ꯃꯨꯁꯤꯟꯃꯨꯕꯤ ꯑꯃ ꯂꯩꯕꯗꯣ ꯑꯩꯈꯣꯏꯗ
ꯎꯝ
ꯑꯗꯨꯗꯨꯏ ꯃꯆꯥꯅꯦꯖꯦ ꯑꯗꯨꯝꯗꯤ ꯐꯖꯖꯥꯠꯅꯦ ꯑꯗꯣ ꯅꯦꯃꯤꯅ ꯈꯥꯡꯉꯝꯗ꯭ꯔꯦ ꯄꯤꯊꯣꯛꯈ꯭ꯔꯅꯤꯌꯦ
ꯌꯥꯝꯃꯟꯗꯅ ꯈꯥꯡ ꯉꯝꯗ꯭ꯔꯦ ꯄꯤꯊꯣꯛꯈ꯭ꯔꯗꯝꯅꯦ ꯃꯤꯒ ꯂꯥꯛꯄꯒꯁꯦ ꯐꯠꯀ ꯆꯦꯟꯒꯤꯅꯤꯕ ꯈꯪꯕ꯭ꯔ ꯃꯆꯥ ꯑꯣꯏꯔꯤꯕꯒꯤ ꯌꯥꯝꯅ ꯀꯤꯕꯤꯗꯣ ꯃꯤꯒꯖꯦ ꯅꯣꯛꯅꯤꯡꯖꯥꯠꯅꯤ ꯍꯣꯏ ꯑꯃꯇꯪ ꯑꯅꯤ ꯄꯣꯛꯄꯅꯦ
ꯎꯝ
ꯑꯃ ꯁꯤꯒ꯭ꯔꯦ ꯑꯗꯨꯁꯨꯅꯦ ꯃꯁꯤꯁꯨ ꯐꯠꯇꯦꯕ ꯑꯁꯤꯒꯤ ꯑꯃꯣꯝꯁꯤꯁꯨ ꯀꯩ ꯍꯥꯏꯅꯤ ꯃꯤꯅ ꯕꯣꯛꯁ ꯆꯜꯂ ꯊꯝꯃꯤꯗꯣ ꯂꯩꯅꯤꯡꯉꯣꯏꯕ ꯈꯪꯕ꯭ꯔ ꯃꯥꯅꯅꯦ ꯃꯆꯥꯖꯦ ꯗꯣꯂꯥꯟ ꯃꯊꯛꯇ ꯑꯃꯨꯛ ꯄꯨꯈꯠꯅꯤ ꯀꯩ ꯃꯊꯛꯇ ꯑꯃꯨꯛ ꯄꯨꯈꯠꯅꯤ ꯑꯗꯒꯤ ꯁꯤꯂꯤꯡ ꯃꯊꯛꯇ ꯑꯃꯨꯛ ꯄꯨꯈꯠꯅꯤ ꯑꯗꯨꯃꯥꯏꯟ ꯇꯧꯕꯗ ꯍꯧꯗꯣꯡ ꯃꯆꯥꯖꯦ ꯑꯣꯟꯊꯔ ꯁꯤꯔꯤꯕ
ꯆꯥ ꯑꯗꯨ ꯍꯥꯏꯔꯒꯅꯦ ꯎꯝ
ꯃꯥꯗ ꯇꯥꯟꯅꯕ ꯎꯝ
ꯉꯧꯕꯤꯗꯣ ꯉꯁꯥꯏ ꯂꯥꯛꯄ ꯍꯧꯗꯣꯡꯗꯣ ꯐꯠꯇꯕ ꯍꯧꯗꯣꯡ ꯑꯣꯏꯗꯣꯏꯅꯦꯕ ꯃꯥ
ꯑꯥ
ꯀꯩꯗꯧꯋꯦ ꯈꯪꯕ꯭ꯔ ꯎꯝ ꯀꯔꯤ ꯑꯩꯒꯤ ꯍꯁꯀꯤꯒꯤ ꯍꯟꯗꯛ ꯃꯆꯥ ꯄꯣꯛꯑꯦ ꯑꯗꯨꯒꯅꯦ ꯈꯪꯕ꯭ꯔ ꯃꯥꯅ ꯈꯝꯃꯟꯗꯅꯅꯦ
ꯎꯝ
ꯑꯅꯤ ꯆꯥꯊꯣꯛꯏꯕ ꯈꯪꯕ꯭ꯔ ꯑꯗꯨꯅꯦ ꯑꯗꯨꯅꯦ ꯑꯗꯨꯅꯦ ꯁꯤꯝꯕꯥꯗꯤ ꯇꯧꯗꯦꯕꯀꯣ ꯁꯤꯝꯕꯥꯗꯨꯅ ꯑꯃꯨꯛ ꯃꯆꯥꯗꯣ ꯁꯪꯗꯅ ꯈꯣꯠꯇꯅ ꯂꯦꯛꯄꯤꯗꯅ ꯇꯧꯋꯤꯅꯦ ꯑꯗꯨꯒ ꯉꯧ ꯕꯤꯅꯅꯦ ꯑꯃꯨꯛ ꯆꯥꯊꯣꯛꯏꯕ ꯏꯕꯦꯝꯃ
ꯎꯝ ꯑꯗꯨꯅꯦ ꯉꯍꯥꯋꯥꯏ ꯑꯈꯣꯏꯒꯤ ꯀꯩ ꯃꯅꯨꯡꯗꯅꯦ ꯍꯧꯗꯣꯡ ꯃꯆꯥ ꯄꯣꯛꯑꯦꯕ ꯑꯗꯨꯝ ꯑꯗꯨꯗꯣ ꯀꯃꯥꯏꯅ ꯇꯧ